ꯍꯂꯣ
ꯑ
ꯍꯜꯂꯣ ꯑꯣ ꯑꯩꯈꯣꯏ ꯍꯣꯁꯇꯦꯜꯗ ꯂꯩꯕ꯭ꯔꯣ
ꯑꯥ ꯍꯣꯁꯇꯦꯜꯗꯂ ꯏꯌꯦꯦ
ꯑꯣ ꯁꯦꯝ ꯁ꯭ꯝꯁꯇ ꯀꯌꯥ ꯀꯥꯏꯅꯣ ꯗꯤꯄ꯭ꯂꯣꯃꯥ ꯑꯣꯏꯗꯣꯏꯔꯣ
ꯑꯥ ꯍꯣꯏ ꯃꯥꯁꯇꯔꯗꯤ ꯂꯣꯏꯁꯤꯜꯂꯦ ꯍꯥꯏꯇꯥꯔꯦ
ꯃ ꯀꯩꯗ
ꯏꯪꯂꯤꯁꯇ ꯂꯣꯏꯁꯤꯜꯂꯦ
ꯃꯃꯥꯡ ꯑꯣ ꯑꯗꯨꯗꯤ ꯏꯃꯥꯟꯅꯕ ꯈꯔ ꯑꯃꯁꯨ ꯂꯩꯈꯤꯕꯅꯤ ꯍꯥꯏꯗꯤ ꯏꯪꯂꯤꯁꯇ ꯂꯣꯏꯈꯤꯕ
ꯑꯥ
ꯍꯧꯖꯤꯛꯅ ꯗꯤꯄ꯭ꯂꯣꯃꯥ ꯂꯣꯏꯔꯦ
ꯗꯤꯄ꯭ꯂꯣꯃꯥ ꯇꯧꯔꯤꯕ ꯂꯣꯏꯁꯤꯜꯂꯛꯀꯗꯣꯔꯦ ꯑꯥ ꯑꯥ ꯍꯣꯏ ꯑꯥ
ꯎꯝ ꯎꯝ ꯎꯝ ꯍꯣꯁꯇꯦꯜ ꯑꯗꯨ ꯍꯣꯁꯇꯦꯜ ꯇꯨꯗ ꯂꯩꯔꯦ
ꯎꯝ ꯍꯣꯁꯇꯦꯜꯁꯤꯗ ꯂꯩꯌꯦ
ꯑꯣ ꯑꯣ ꯃꯣꯏꯒꯤ ꯎꯝ ꯗꯤꯄ꯭ꯂꯣꯃꯥꯒꯤ ꯐꯤꯁꯤ ꯀꯌꯥꯃꯨꯛ ꯑꯣꯏꯒꯦ ꯀꯩꯅꯣꯒꯤ ꯀꯩꯅꯣꯒꯤ ꯖꯣꯕꯒꯒꯤ
ꯑꯥ ꯌꯣꯒꯒꯤꯗꯣ ꯑꯩꯅ ꯇꯧꯕꯗ ꯂꯤꯁꯤꯡ ꯇꯔꯨꯛꯃꯨꯛꯀꯤ ꯃꯌꯥꯗꯤ ꯑꯣꯏꯈꯤꯌꯦ ꯆꯞ ꯆꯥꯕꯗꯤ ꯑꯩ ꯅꯤꯡꯁꯤꯡꯕ ꯊꯣꯛꯇ꯭ꯔꯦ
ꯎꯝ ꯑ ꯅꯣꯏꯒꯤ ꯑꯦꯛꯖꯥꯝ ꯀꯩꯀꯥ ꯂꯥꯛꯄꯁꯦ ꯑꯩꯈꯣꯏꯒ ꯃꯇꯝ ꯃꯥꯟꯅꯕ꯭ꯔꯥꯍꯦꯛ ꯍꯦꯛ
ꯗꯗꯥ ꯗꯗꯥ ꯍꯣꯏꯁꯦ ꯀꯔꯤ ꯇꯧꯔꯤꯗꯣ
ꯍꯟꯕꯗ ꯑꯩꯈꯣꯏ ꯕꯦꯁꯇꯤ ꯑꯣꯏꯔꯝꯅꯤ ꯑꯗꯣ ꯑꯩꯁꯨ ꯀꯝꯄ꯭ꯌꯨꯇꯔ ꯁꯥꯏꯟꯁꯅꯦꯕꯀꯣ ꯂꯣꯏꯔꯦ
ꯑꯥ ꯑꯥ
ꯑꯩꯁꯨ ꯑꯗꯨꯝ ꯀꯩꯅꯣ ꯔꯤꯖꯜ ꯉꯥꯏꯔꯤ
ꯑꯣ ꯑꯗꯨꯗꯤ ꯄꯩꯈꯥꯁꯦ ꯑꯗꯨꯝ ꯃꯥꯟꯅꯗꯣꯏꯔꯗꯤ ꯃꯥꯜꯂꯦ ꯑꯩꯅ ꯈꯟꯕꯗ ꯍꯥꯏꯗꯤ ꯌꯨꯅꯤꯚꯔꯁꯤꯇꯤꯒꯤ ꯑꯃꯗ ꯄꯨꯜꯂꯞ ꯑꯣꯏꯅ ꯇꯧꯃꯤꯟꯅꯔꯛꯄꯅꯅꯦ ꯗꯦꯠ ꯆꯞ ꯃꯥꯟꯅꯗ꯭ꯔꯁꯨ ꯑꯗꯨ ꯃꯇꯝꯗꯤ ꯑꯗꯨꯝ ꯆꯥꯎꯔꯞꯅ ꯃꯥꯟꯅꯅꯗꯤ ꯊꯥꯅꯕꯗꯤ ꯃꯥꯜꯂꯦꯕ
ꯑ ꯍꯥꯏꯗꯤ ꯀꯩꯅꯣꯒꯤꯅꯦꯗ ꯑꯩꯅ ꯍꯪꯉꯤꯁꯤꯅ ꯗꯤꯄ꯭ꯂꯣꯃꯥꯒ ꯑꯗꯨꯝ ꯆꯨꯝꯅ ꯖꯦꯅꯔꯦꯜꯒ ꯑꯗꯨꯝ ꯃꯥꯟꯅꯕ꯭ꯔꯥ ꯁꯤ
ꯑꯥ ꯑꯥ ꯑꯗꯨꯝ ꯑꯗꯨꯝ ꯆꯥꯎꯔꯞꯅ ꯃꯥꯟꯅꯩꯑꯌꯦꯕ ꯄꯩꯈꯥ ꯊꯥꯕꯒꯤ ꯃꯇꯝꯁꯦ
ꯎꯝ ꯎꯝ
ꯑꯗꯨ ꯃꯥꯟꯅꯕꯅꯦ
ꯎꯝ ꯍꯧꯖꯤꯛꯇꯤ ꯁꯝꯃꯔ ꯚꯦꯀꯦꯁꯟ ꯊꯥꯔꯤ
ꯑꯥ ꯍꯧꯖꯤꯛꯇꯤ ꯚꯦꯀꯦꯁꯟ ꯊꯥꯔꯤ ꯍꯣꯁꯇꯦꯜꯗꯨꯗꯤ ꯑꯗꯨꯝ ꯂꯩꯌꯦ ꯑꯩꯈꯣꯏ ꯑꯗꯨꯝ ꯈꯔꯗꯤ ꯆꯠꯅꯗ꯭ꯔꯦꯕ
ꯎꯝ
ꯅꯣꯏꯁꯨ ꯑꯗꯨꯝ ꯍꯣꯁꯇꯦꯜꯗ ꯂꯩꯕ꯭ꯔꯣ
ꯍꯣꯏ ꯂꯩꯌꯦ ꯑꯩ ꯉꯁꯤ ꯌꯨꯝꯗ ꯌꯨꯝꯗ ꯀꯨꯝꯃꯦ
ꯑꯥ ꯑꯥ
ꯊꯕꯄ ꯉꯝ ꯂꯩꯦꯅ
ꯎꯝ
ꯀꯩꯀꯩ ꯏꯟꯖꯥꯡ ꯆꯥꯔꯕ
ꯉꯁꯤꯗꯤ ꯀꯩꯅꯣ ꯈꯥꯃꯦꯟ ꯑꯁꯤꯟꯕ ꯊꯣꯡꯕ ꯑꯃꯅꯦ ꯀꯥꯡꯉꯧ ꯑꯃꯅꯦ ꯑꯃꯦꯠꯄ ꯑꯃꯒ ꯇꯧꯋꯦ
ꯎꯝ ꯅꯁꯤ ꯇꯨ ꯊꯥꯎꯖꯟ ꯇ꯭ꯋꯦꯟꯇꯤ ꯐꯣꯔ ꯇ꯭ꯋꯦꯟꯇꯤ ꯐꯣꯔ ꯃꯥꯁꯇꯔ ꯑꯣꯏꯕ ꯆꯍꯤꯁꯦ ꯀꯌꯥ ꯑꯣꯏꯗꯣꯏꯅꯣ ꯃꯃꯥꯡ ꯆꯍꯤ
ꯃꯃꯥꯡ ꯆꯍꯤ ꯑꯣꯏꯗꯧ ꯃꯥꯜꯂꯦ ꯑꯩꯁꯦ ꯆꯍꯤꯁꯦ ꯇ꯭ꯋꯦꯟꯇꯤ ꯇ꯭ꯋꯦꯟꯇꯤ ꯀ ꯐꯥꯏꯚ ꯐꯥꯏꯚ ꯑꯣꯏꯔꯝꯗꯧ ꯃꯥꯜꯂꯦ
ꯎꯝ ꯎꯝ
ꯇ꯭ꯋꯦꯟꯇꯤ ꯐꯥꯏꯚ ꯑꯣꯏꯗꯣꯏꯅꯦ ꯑꯩꯈꯣꯏꯒ ꯅꯣꯏꯒ ꯑꯗꯨꯝ ꯃꯥꯟꯅꯗꯣꯏꯔꯥ
ꯑ ꯑꯗꯨꯗꯤ ꯁꯤꯗ ꯍꯪꯉ ꯈꯪꯉꯅꯤ ꯇꯨ ꯊꯥꯎꯖꯟ ꯀꯌꯥꯗ ꯀꯩꯅꯣ ꯊꯥꯕꯅꯣ ꯇꯦꯟ
ꯇꯦꯟꯅ ꯁꯤꯛꯁꯇꯤꯟꯂꯣ ꯁꯤꯛꯁꯇꯤꯟꯗ ꯁꯚꯦꯟꯇꯤꯟ
ꯑꯗꯨꯗꯤ ꯌꯥꯝ ꯍꯜꯂꯦꯍꯦ ꯑꯩꯈꯣꯢꯗꯤ ꯑꯦꯠꯇꯤꯟꯅꯦ ꯑꯩꯈꯣꯢꯗꯤ ꯑꯦꯠꯇꯦꯟꯗ ꯊꯥꯕꯅꯦ
ꯉꯥꯢꯈꯣ ꯁꯕꯦꯟꯇꯤꯟ ꯑꯣꯏꯗꯣꯏꯅꯦ ꯁꯕꯦꯟꯇꯤꯟ ꯑꯣꯏꯗꯣꯏꯅꯦ
ꯒꯦꯐ ꯂꯩꯔꯨꯕ꯭ꯔꯣ
ꯒꯦꯞ ꯂꯩꯇꯤꯌꯦ
ꯑꯗꯨꯗꯤ ꯑꯦꯠꯇꯤꯟ ꯑꯣꯏꯗꯣꯏ ꯑꯣꯢꯔꯝꯅꯤ ꯀꯩꯅꯣ
ꯈꯪꯗꯦ ꯑꯁ ꯉꯥꯎꯔꯦꯗ ꯑꯩ ꯁꯦꯚꯦꯟꯇꯤꯟꯒꯣ ꯑꯩꯠꯇꯤꯟꯗꯣ ꯑꯗꯨꯃꯥꯏꯅꯗꯤ ꯑꯣꯏꯗꯣꯏꯅꯦ
ꯍꯣ ꯍꯣꯢ ꯑꯗꯨꯗꯤ ꯑꯩꯈꯣꯏ ꯕꯦꯁ ꯑꯣꯏꯔꯦ
ꯕꯦꯠꯁ ꯑꯣꯏꯗꯣꯏ ꯑꯣꯏꯔꯝꯃꯅꯤ
ꯎꯝ ꯀꯩꯀꯩ ꯏꯟꯖꯥꯥꯡ ꯆꯥꯔꯒꯦ
ꯈꯥꯃꯦꯟ ꯑꯁꯤꯟꯕ ꯊꯣꯡꯕ ꯑꯃꯅꯦ ꯑꯃꯦꯠꯄ ꯑꯃꯅꯦ ꯀꯥꯡꯉꯧ ꯑꯃꯅꯦ ꯆꯥꯏ ꯉꯁꯤꯗꯤ
ꯀꯅꯥ ꯀꯅꯥ ꯆꯥꯒꯦ
ꯑꯩꯅꯦ ꯑꯩꯈꯣꯏ ꯏꯅꯥꯎꯄꯤ ꯑꯃꯅꯦ ꯏꯃꯥꯟꯅꯕꯤꯅꯦ ꯆꯤꯆꯦ ꯑꯩꯈꯣꯏ ꯑꯗꯨꯝ ꯁꯤꯗ ꯂꯩꯍꯧꯕ ꯑꯩꯈꯣꯏ ꯃꯔꯤ ꯃꯉꯥ ꯄꯨꯜꯂꯒ ꯆꯥꯃꯤꯟꯅꯌꯦ
ꯎꯝ ꯃꯦꯁꯇꯤ ꯂꯧꯗ꯭ꯔꯣ
ꯃꯦꯁꯁꯦ ꯂꯧꯗꯤ ꯂꯧꯋꯦꯕ ꯍꯧꯖꯤꯛꯅ ꯕꯦꯀꯦꯁꯟ ꯊꯥꯕꯅꯤꯅ ꯃꯦꯁ ꯄꯤꯗꯦꯗꯅ ꯍꯣꯁꯇꯦꯜꯒꯤꯗꯤ
ꯎꯝ
ꯑꯗꯨꯅ ꯏꯟꯖꯥꯡ ꯅꯥꯄꯤ ꯈꯔ ꯂꯩꯔꯒ ꯑꯗꯨꯝ ꯊꯣꯡꯅꯕ ꯍꯣꯁꯇꯦꯜꯗ
ꯎꯝ ꯑꯗꯨ ꯅꯣꯏꯒꯤ ꯑ ꯑ ꯀꯩꯅꯣꯁꯤꯖꯨ ꯍꯧꯖꯤꯛ ꯀ ꯀ ꯀꯩꯅꯣ ꯀꯝꯄꯜꯁꯔꯤ ꯑꯣꯏꯗꯣꯏꯔ ꯑꯥ ꯍꯣꯁꯇꯦꯜ ꯀꯝꯄꯜꯁꯔꯤ ꯑꯣꯏꯗꯅ
ꯑꯥ ꯑꯥ
ꯑꯗꯣ ꯂꯤꯁꯤꯡ ꯇꯔꯨꯛ ꯍꯥꯏꯁꯤꯗ ꯍꯣꯁꯇꯦꯜꯒꯤꯁꯨ ꯌꯥꯎꯔꯕꯣ
ꯅꯠꯇꯦ ꯂꯤꯁꯤꯡ ꯇꯔꯨꯛꯁꯤꯅ ꯗꯤꯄꯥꯔꯠꯃꯦꯟꯒꯤ ꯎꯝ ꯀꯩꯅꯣꯒꯤ ꯑꯦꯠꯃꯤꯁꯟ ꯐꯤ ꯀꯩꯀꯥ ꯑꯗꯨꯝꯕꯗꯨ ꯑꯣꯏꯗꯣꯏꯅꯦꯕ ꯊꯥ ꯑꯍꯨꯝꯒꯤ ꯀꯩꯅꯣꯁꯨ ꯌꯥꯎꯔꯒ ꯑꯗꯨꯒ ꯍꯣꯁꯇꯦꯜꯒꯤꯅ ꯑꯃꯨꯛ ꯇꯣꯉꯥꯟꯅ ꯊꯤꯗꯣꯏꯕ
ꯂꯩꯖꯔꯨꯒꯦ ꯍꯥꯏ
ꯑ ꯌꯥꯏ ꯌꯥꯏ ꯍꯣꯁꯇꯦꯜꯗꯤ ꯀꯝꯄꯜꯁꯔꯤ ꯇꯝꯕꯨ ꯇꯝꯃꯗꯤ ꯑꯩꯈꯣꯏꯒꯤꯗꯤ ꯐꯦꯁꯤꯂꯤꯇꯤ ꯄꯤꯌꯦꯕꯀꯣ
ꯎꯝ ꯑꯗꯨ ꯄꯦꯁꯀꯤꯗꯤ ꯄꯩꯁꯥ ꯀꯛꯑꯦꯕ ꯄꯦꯁꯀꯤꯗꯤ ꯂꯩꯒꯦꯔꯥ ꯂꯩ ꯄꯩꯁꯥ ꯀꯛꯄꯅꯦꯕ ꯁꯦꯃꯤꯁꯇꯔ ꯑꯃꯒꯤ ꯑꯗꯨꯒꯤ ꯍꯪꯕꯅꯦ
ꯑꯩꯈꯣꯏꯒꯤꯗꯤ ꯑꯗꯨꯗꯤ ꯀꯛꯇꯦꯕꯀꯣ ꯑꯗꯨꯝ ꯂꯩꯅꯤꯡꯗꯕ ꯃꯤꯗꯤ ꯃꯌꯨꯝꯗ ꯑꯗꯨꯝ ꯂꯥꯛꯅꯕ ꯌꯥꯎꯋꯦ ꯃꯣꯏꯒꯤ ꯃꯍꯨꯠꯇ ꯑꯗꯨꯝ ꯃꯤ ꯂꯩꯕꯁꯨ ꯌꯥꯎꯋꯦꯕ
ꯎꯝ
ꯑꯗꯣ ꯄꯩꯁꯥ ꯍꯦꯟꯖꯤꯟꯅ ꯑꯗꯨꯃꯥꯏꯅ ꯂꯧꯕ ꯈꯣꯠꯄꯗꯤ ꯀꯩꯁꯨ ꯂꯩꯇꯦꯗ
ꯎꯝ ꯑꯩꯁꯨ ꯑꯃꯨꯛ ꯇꯝꯁꯤꯔ ꯇꯧꯕꯅꯤ
ꯌꯣꯒꯗ ꯗꯤꯄ꯭ꯂꯣꯃꯥ ꯑꯣꯏꯅ
ꯎꯝ ꯑꯧ
ꯌꯥꯏ ꯇꯧꯁꯤꯟꯕ ꯑꯇꯣꯞꯄꯗꯤ ꯕꯤ ꯑꯦꯠ ꯀꯩꯀꯥꯗꯤ ꯇꯧꯔꯣꯏꯗ꯭ꯔꯣ
ꯎꯝ ꯕꯦꯠꯇꯤ ꯇꯧꯔꯔꯣꯏꯒꯦ ꯑꯩ ꯀꯩꯅꯣ ꯑꯣꯏꯅ ꯊꯥꯔꯒꯦ ꯅꯦꯠ ꯑꯣꯏꯅ
ꯑꯥ ꯍꯣꯏ ꯌꯦꯡꯁꯤꯜꯂꯣ ꯑꯩꯗꯤ ꯍꯣꯏ ꯅꯦꯠꯁꯨ ꯊꯥꯒꯦ ꯈꯜꯂꯦ ꯕꯦꯠꯁꯨ ꯑꯗꯨꯝ ꯇꯧꯁꯤꯜꯍꯧꯕꯅ ꯐꯒꯗ꯭ꯔꯥꯅ
ꯎꯝ ꯐꯩ ꯌꯦ ꯐꯕꯩ ꯐꯥꯕꯩ ꯋꯥꯗꯤ ꯂꯣꯏꯅꯥ ꯐꯩ ꯀꯩꯅꯣ
ꯍꯥꯏꯗꯤ ꯅꯦꯠꯁꯦ ꯐꯥꯎꯔꯅꯤ ꯑꯗꯨꯒ ꯈꯨꯗꯛꯇ ꯍꯦꯛꯇ ꯈꯟꯗꯦꯕ ꯄꯤ ꯑꯩꯆ ꯗꯤꯁꯦ ꯃꯅꯤꯄꯨꯔ ꯌꯨꯅꯤꯕꯔꯁꯤꯇꯤꯗ
ꯍꯣꯏ ꯑꯗꯨꯗꯤ ꯈꯟꯗꯦ ꯑꯩꯈꯣꯏꯁꯨ ꯃꯤ ꯍꯟꯗꯛ ꯑꯅꯤ ꯀꯧꯏꯦ ꯑꯅꯤ ꯀꯧꯕ ꯍꯥꯏꯁꯦ ꯑꯅꯤ ꯍꯥꯏꯁꯦ ꯑꯩꯈꯣꯏꯅ ꯀꯔꯤꯒꯨꯝꯕ ꯐꯥꯎꯔꯁꯨ ꯊꯥꯏꯅꯉꯥꯏꯗꯤ ꯂꯩꯔꯛꯄ ꯃꯌꯥꯝ ꯂꯩꯔꯤꯕ ꯑꯣꯖꯥꯒ ꯆꯥꯟꯅꯕ ꯑꯗꯨ ꯃꯣꯏ ꯑꯗꯨꯝ ꯈꯟꯈ꯭ꯔꯅꯤ
ꯎꯝ ꯑꯗꯨꯝ ꯀꯩꯅꯣ ꯃꯃꯥꯡ ꯃꯃꯥꯡꯗ ꯈꯟꯗꯕꯒꯤ ꯑꯥ ꯑꯗꯨꯝ ꯀꯃꯥꯏꯅ ꯍꯥꯏꯗꯣꯏꯅꯣ ꯄꯦꯟꯗꯤꯡꯒꯨꯝꯕ ꯂꯩꯌꯦꯅ ꯑꯗꯨꯝ ꯍꯥꯏꯌꯦꯕ
ꯑꯣ
ꯑꯩꯈꯣꯏ ꯑꯣꯖꯥ ꯈꯔ ꯇꯥꯅꯕꯗ ꯑꯗꯣ ꯑꯗꯨꯝꯕ ꯂꯩꯕꯅꯤꯅ ꯑꯥ ꯀꯦꯞ ꯑꯃꯨꯛꯀ ꯒꯦꯞ ꯃꯌꯥꯝ ꯂꯩꯕꯗꯣ ꯅꯨꯡꯉꯥꯏꯇꯦꯗꯅ ꯈꯪꯗꯦ ꯌꯦꯡꯁꯤꯜꯂꯣ
ꯍꯥꯅꯗꯤ ꯀꯩꯀꯤ ꯈꯣꯂꯁꯃꯦ
ꯀꯣꯂꯦꯖꯁꯦ ꯏꯝꯐꯥꯜ ꯀꯣꯂꯦꯖ ꯇꯝꯃꯛꯑꯦ ꯑꯗꯨꯒ ꯑꯁꯤꯗ ꯑꯃꯨꯛ ꯂꯥꯛꯄ
ꯑꯣ ꯀꯣꯂꯤꯁ
ꯎꯝ ꯃꯣꯏꯗꯤ ꯀꯩꯀꯩ ꯆꯥꯛ ꯌꯦꯟꯁꯥꯡ ꯁꯥꯔꯒꯦ
ꯑꯩ ꯊꯔꯣꯏ ꯊꯣꯡꯉꯝꯃꯦ ꯌꯨꯝꯗ ꯊꯔꯣꯏꯒ ꯑꯣꯏꯅ ꯆꯥꯔꯦ
ꯊꯔꯣꯏꯗꯤ ꯍꯥꯎꯕꯅꯤꯅꯦ
ꯑ ꯍꯥꯎꯔꯦ ꯌꯨꯝꯗ ꯊꯣꯡꯕꯅꯤꯅ
ꯎꯝ
ꯑꯩꯈꯣꯏꯅ ꯊꯣꯡꯕꯗꯗꯤ ꯆꯥꯕ ꯌꯥꯗ꯭ꯔꯦ
ꯂꯧꯕꯨꯛ ꯊꯔꯣꯏꯅꯗꯤ ꯏꯍꯥꯎꯗꯤ ꯍꯥꯎꯕꯅꯤ
ꯂꯧꯕꯨꯛ ꯊꯔꯣꯏꯅꯤ
ꯂꯧꯕꯨꯛ ꯊꯥꯔꯣꯏꯅꯦ
ꯑꯥ ꯂꯧ
ꯑꯁ ꯑꯗꯨꯗꯤ ꯎ ꯃꯣꯔꯛꯀ ꯃꯠꯇ꯭ꯔꯣ
ꯊꯔꯣꯏꯁꯦ ꯑꯩꯈꯣꯏꯗꯤ ꯏꯔꯣꯜꯂꯒ ꯁꯣꯛ ꯇꯧꯋꯦ
ꯑꯣ ꯏꯔꯣꯟꯕꯤꯗ ꯇꯧꯕꯗꯣ
ꯑꯣꯍꯣꯏ ꯏꯔꯣꯜꯂꯒ ꯁꯣꯛ ꯇꯧꯕꯗꯣ ꯈꯪꯗꯕ꯭ꯔꯥ
ꯑꯗꯨꯁꯨ ꯑꯗꯨꯝ ꯍꯥꯎ ꯈꯪꯗꯤ ꯈꯪꯉꯦ ꯌꯥꯝ ꯇꯣꯏꯅꯗꯤ ꯆꯥꯗꯦ ꯑꯗꯨꯝꯕꯗꯣ
ꯎꯝ
ꯌꯥꯝ ꯇꯥꯡꯅ ꯇꯥꯡꯅ ꯆꯥꯏꯌꯦꯕ ꯎ
ꯑꯗꯨꯃꯥꯏꯅ ꯇꯧꯕꯅꯤꯅ ꯃꯦꯠꯇ꯭ꯔꯦ
ꯎꯝ ꯑꯗꯨꯗꯤ ꯚꯦꯀꯦꯁꯟꯗꯤ ꯌꯨꯝꯗ ꯑꯗꯨꯝ ꯂꯩꯔꯅꯤ
ꯚꯦꯀꯦꯁꯟ ꯂꯣꯏꯗꯣꯔꯦ ꯀꯩꯅꯣ ꯍꯌꯦꯡ ꯍꯪꯆꯦ ꯑꯩ ꯍꯜꯂꯛꯇ ꯍꯌꯦꯡ ꯃꯟꯗꯦꯗꯤ ꯀꯥꯗꯣꯏ ꯑꯣꯏꯔꯝꯅꯤ
ꯑ ꯂꯣꯏꯕꯨꯗꯤ ꯂꯣꯏꯁꯜꯂꯛꯀꯗꯧꯔꯦ
ꯎꯝ ꯑꯩ ꯗꯦ ꯊꯕꯛ ꯑꯃꯒꯤ ꯂꯥꯛꯄꯅꯦꯕꯀꯣ ꯊꯕꯛ ꯂꯣꯏꯕꯒ ꯑꯗꯨꯝ ꯍꯥꯏꯒꯠꯂꯛꯑꯅꯤ ꯉꯁꯤ ꯃꯣꯏ ꯑꯣꯖꯥꯒꯤ ꯀꯩꯅꯣ ꯀ꯭ꯔꯤꯀꯦꯠ ꯁꯥꯟꯅꯕ ꯌꯦꯡꯕ ꯊꯣꯛꯇ꯭ꯔꯣ
ꯀꯔꯤ
ꯑꯣꯖꯥꯒ ꯏꯁ꯭ꯇꯥꯞꯀ ꯁꯥꯟꯅꯔꯤꯗꯣ ꯒ꯭ꯔꯥꯎꯟꯗ
ꯈꯪꯗꯦ ꯑꯩꯈꯣꯏ ꯃꯄꯥꯟ ꯊꯣꯛꯇꯤꯌꯦ
ꯑꯣꯖꯥꯒ
ꯉꯁꯤꯗꯤ ꯃꯄꯥꯟ ꯊꯣꯛꯇ꯭ꯔꯤ ꯎꯝ
ꯎꯝ
ꯈꯪꯗꯦꯗ ꯏꯔꯥꯡ ꯄꯨꯡꯇꯧ ꯇꯧꯋꯦ ꯁ꯭ꯋꯥꯏ ꯒ꯭ꯌꯥꯟ ꯇꯥꯗꯦ
ꯑꯗꯨꯗꯤ ꯍꯜꯂꯛꯑꯒ ꯀꯩꯅꯣꯒꯤ ꯊꯥꯒꯤꯈꯤꯕ꯭ꯔꯣ ꯎꯝ ꯀ꯭ꯋꯦꯠꯀꯤ ꯊꯥꯒꯤꯕ꯭ꯔꯣ ꯄꯩꯈꯥ
ꯊꯥꯗꯤ ꯗꯤꯄ꯭ꯂꯣꯃꯥꯗꯤ ꯊꯥꯗꯔꯁꯨ ꯌꯥꯏ ꯍꯥꯏ
ꯑ ꯍꯣꯏ ꯁꯤꯠ ꯑꯍꯥꯡ ꯃꯣꯏ ꯀꯩꯅꯣ ꯍꯥꯡꯉꯀꯥꯟꯗꯕꯨꯗꯤ ꯊꯣꯂ
ꯗꯤꯄ꯭ꯂꯣꯃꯥ ꯗꯤꯄ꯭ꯂꯣꯃꯥ ꯁꯣ
ꯗꯤꯄ꯭ꯂꯣꯃꯥꯁꯨ ꯊꯥꯏꯌꯦꯕ ꯏꯃꯥꯟꯅꯕꯤ ꯍꯣꯏ ꯆꯪꯉꯛꯄꯗꯨ ꯃꯣꯏ ꯊꯥꯏꯌꯦꯕ ꯑꯩꯅ ꯆꯪꯕꯗꯨꯕꯨꯗꯤ ꯃꯣꯏ ꯈꯜꯂ ꯃ ꯇꯨꯡꯗ ꯃꯤ ꯃꯌꯥꯝ ꯋꯥꯠꯄꯒꯤ ꯁꯤꯠ ꯍꯥꯡꯕꯒꯤ ꯊꯥꯒꯠꯂꯛꯄꯗꯣ
ꯍꯣꯏ ꯍꯣꯏ
ꯑꯗꯨꯒꯨꯝꯕꯗ ꯆꯦ ꯆꯥꯡ ꯃꯣꯏꯅ ꯊꯥꯖꯤꯜꯂꯛꯑꯣ ꯑꯇꯣꯞꯄ ꯇꯝꯅꯤꯡꯕꯁꯤꯡꯅ ꯍꯥꯏꯔꯛꯄ ꯀꯥꯟ ꯊꯥꯖꯤꯜꯂꯒ ꯇꯝꯕꯅꯦꯕ
ꯑꯩ ꯑꯗꯨꯗꯤ ꯑꯗꯨꯗꯤ ꯊꯥꯍꯧꯗ꯭ꯔꯦ
ꯎꯝ ꯃꯣꯏ ꯁꯤꯠ ꯍꯥꯡꯕ ꯑꯗꯨꯝ ꯊꯥꯒꯠꯂꯛꯄꯅꯦꯗ ꯀꯦꯇꯤꯒꯣꯔꯤ ꯋꯥꯏꯁꯇ ꯑꯗꯨꯝ ꯈꯟꯕꯅꯦ
ꯍꯣꯏ ꯍꯣꯏ ꯌꯦꯡꯉꯒꯦ ꯑꯗꯨꯃꯥꯏꯅ
ꯎꯝ ꯌꯦꯡꯁꯤꯜꯂꯣ ꯑꯗꯨꯒ ꯅꯦꯛꯀꯤ ꯑꯣꯏꯅ ꯊꯥꯔꯅꯤ
ꯎꯝ ꯍꯣꯏ ꯑꯗꯨꯗꯤ ꯑꯗꯨꯝ ꯇꯥꯟꯅꯁꯤ
ꯍꯣꯏ ꯍꯣꯏ ꯍꯣꯏ ꯑꯗꯨꯗꯤ ꯑꯃꯨꯛ ꯑꯈꯪ ꯈꯪꯗ ꯍꯪꯅꯔꯁꯦ
ꯍꯣꯏ ꯍꯣꯏ ꯊꯝꯃꯦ ꯊꯝꯃꯦ
ꯑꯧ